ꯑꯥꯎ ꯇꯦꯁꯥ ꯍꯕ
ꯆꯥꯁꯤꯗ ꯆꯥꯛ ꯊꯣꯡꯂꯣꯏꯗ ꯉꯥꯏꯔꯦ ꯉꯁꯥꯏꯗꯒꯤ ꯏꯃꯨꯡ ꯂꯣꯏꯅꯃꯛꯇꯣ ꯋꯥꯏ ꯑꯃꯨꯛ ꯇꯩꯔꯨꯔꯦ ꯈ꯭ꯋꯥꯡ ꯅꯥꯝ ꯁꯤꯗꯧꯔꯦ ꯆꯥꯛ ꯊꯣꯡꯅ ꯑ ꯆꯥꯛ ꯊꯣꯡ ꯂꯣꯏꯕꯒ ꯑꯃꯨꯛ ꯀꯥ ꯃꯌꯥꯝꯗꯣ ꯂꯣꯏꯅꯃꯛ ꯇꯩꯔꯨꯔꯦ ꯑꯁ ꯇꯧꯔꯨꯔꯒꯗꯤ ꯑꯃꯨꯛ ꯐꯕ ꯖꯔ ꯖꯔ ꯅꯥꯟ ꯌꯥꯕ ꯂꯩꯕꯥꯛꯅꯤꯅꯀꯣ ꯂꯣꯏ ꯑꯗꯨ ꯆꯥꯛꯄꯨꯗꯤ ꯉꯁꯥꯏ ꯂꯣꯏꯔꯦ ꯄꯨꯡ ꯇꯔꯥꯗ
ꯍ ꯁꯥꯗꯔ
ꯑꯩ ꯑꯩꯈꯨꯝ ꯃꯥꯁꯨ ꯉꯁꯤꯗꯣ ꯌꯨꯝꯁꯤ ꯁꯦꯡꯒꯣ ꯇꯥꯕ ꯑꯗꯨꯒꯤꯅꯦ ꯑꯩꯗꯣ ꯀ ꯀꯩꯀꯩ ꯑꯃꯨꯛ ꯍꯥꯏꯗꯤ ꯃꯥꯗꯣ ꯑꯃꯨꯛ ꯋꯥꯏ ꯇꯦꯜꯂꯦꯗꯤ ꯋꯥꯔꯅꯤꯅ ꯃꯥ ꯐꯤ ꯁꯨꯕꯅꯤꯅꯅꯦ ꯀꯥ ꯀꯩꯀꯩꯗꯣ ꯋꯥꯏ ꯇꯩ ꯂꯩꯔꯗꯤ ꯋꯥꯔꯅꯤꯅ ꯏꯊꯤ ꯑꯃꯨꯛꯁꯨ ꯋꯥꯏ ꯑꯃꯨꯛ ꯇꯩꯗꯣ ꯇꯧꯔꯗꯤꯅ ꯑꯩꯅ ꯋꯥꯏ ꯂꯩꯩꯊꯣꯛꯄꯤꯔꯕ ꯋꯥꯏ ꯍꯥꯏꯕ ꯂꯩꯕꯥꯛ ꯎꯝ ꯂꯩꯕꯥꯛ ꯑꯣꯏꯕꯅꯤꯅ ꯐꯝꯊꯔꯒꯁꯨ ꯇꯩꯔꯦ ꯑꯗꯨꯗꯒꯤ ꯍꯥꯏꯗꯤ ꯆꯣꯠ ꯆꯣꯠ ꯇꯩꯁꯟꯕꯁꯨ ꯌꯥꯗꯦꯕ ꯇꯛꯑꯒ ꯇꯛꯑꯒ ꯇꯩꯗꯗꯤ ꯌꯥꯗꯦꯕ ꯂꯩꯕꯥꯛꯅꯤꯅ
ꯎꯝ
ꯍꯥꯏ ꯑ ꯀꯟ ꯍꯥꯏꯗꯤ ꯀꯩꯅꯣ ꯇꯧꯔ ꯇꯧꯁꯥꯜꯂꯗꯤ ꯐꯨꯕ ꯋꯥꯕꯣꯏ ꯂꯥꯛꯄꯣꯏ ꯑꯗꯨꯝ ꯇꯧꯔ ꯂꯩꯈꯤꯗꯣꯏꯅꯦꯕ
ꯍꯣꯏ
ꯐꯖꯅ ꯅꯜꯂꯒ ꯇꯩꯔꯗꯤ ꯌꯥꯗꯕꯅꯤꯅꯀꯣ ꯑꯁ ꯈ꯭ꯋꯥꯡ ꯅꯥꯔꯦꯕ ꯑꯩ ꯍꯨꯃꯥꯎꯅ ꯄꯨꯡ ꯂꯨꯞ ꯂꯨꯞꯄꯅꯦ ꯁꯝꯁꯦ ꯂꯣꯏꯅ ꯇꯣꯠꯂꯤ ꯍꯥꯏꯕ ꯀꯩꯅꯣ ꯀꯩꯅꯣ ꯃꯈꯣꯟ ꯀꯩ ꯏꯁꯩ ꯇꯥꯏꯔꯣ ꯀꯔꯤꯅꯣ ꯑꯝꯇ ꯉꯥꯏꯈꯣ
ꯎ ꯈꯪꯅꯤ
ꯂꯣꯏꯕ ꯁꯝꯒꯁꯦ ꯄꯨꯡ ꯂꯣꯞ ꯂꯨꯄꯦꯛ ꯀꯥꯡꯁꯣꯏ ꯊꯣꯡꯖꯤꯜꯂꯦ ꯔꯥꯥꯁꯃꯥ ꯈꯥꯃꯦꯟꯁꯤꯟ ꯑꯂꯨ ꯀꯀꯩ ꯇꯧꯔꯒ ꯅꯄꯥꯛꯄꯤꯕꯣ ꯅꯄꯥꯛꯄꯤꯕꯣꯔꯥ ꯊꯛꯆꯟꯕꯅꯦ
ꯍꯥꯎꯋꯦ ꯅ ꯐꯕꯨ ꯁꯥꯎꯕꯗꯨꯅ
ꯎꯝ ꯎ ꯏꯕꯨꯡꯉꯒ ꯑꯩꯈꯣꯏꯕꯥꯒ ꯆꯥꯃꯤꯟꯅꯈ꯭ꯔꯥꯖꯥꯅ ꯇꯧꯅꯤ ꯑꯩꯈꯣꯏꯃꯒ ꯂꯣꯏꯔꯒ ꯆꯥꯃꯤꯟꯅꯔꯒꯦ ꯆꯥꯗ꯭ꯔꯤ ꯑꯃ ꯏꯕꯨꯡꯉꯣ ꯌꯦꯔꯨꯝ ꯀꯟꯅ ꯉꯧꯔꯤ ꯃꯈꯣꯏ ꯃꯥꯒ ꯑꯩꯒ ꯇꯣꯉꯥꯟ ꯆꯥꯔꯒꯦ ꯇꯧꯅꯤ ꯎꯝ
ꯅꯣꯏ ꯃꯥꯥ ꯉꯁꯤ ꯀꯌꯥꯅꯤꯅ
ꯐꯥꯏꯐ ꯃꯉꯥꯅꯤ
ꯆꯥꯛꯁꯦ ꯊꯧꯑꯣꯏꯅ ꯊꯣꯡꯉꯗꯤ ꯑꯌꯨꯡ ꯅꯨꯡꯗꯥꯡ ꯃꯥꯟꯅꯔꯒ ꯊꯣꯡꯉꯗꯤ ꯋꯥꯔꯛꯄꯅꯦ ꯍꯥꯏꯕꯗꯤ ꯑꯩꯈꯣꯏꯅ ꯁꯨꯝ ꯅꯨꯡꯇꯤꯒꯤ ꯊꯣꯡꯕ ꯑꯣꯏꯗꯕꯗꯣ
ꯎꯝ
ꯃꯨ ꯂꯦꯞꯄꯒ ꯈꯜꯂ ꯑꯃꯨꯛ ꯊꯣꯡꯉꯤꯗꯅꯀꯣ ꯑꯗꯨꯝ ꯊꯣꯡꯉꯔꯗꯤ ꯀꯩꯁꯨ ꯈꯜꯂꯛꯇꯕꯅꯦꯕ ꯃꯤ ꯆꯥꯛ ꯊꯣꯡꯉ ꯑꯣꯐꯤꯁ ꯆꯠꯂꯤꯁꯤꯗꯤ ꯃꯌꯥꯝ
ꯑꯗꯨꯅꯤ ꯑꯗꯨꯗꯤ ꯅꯣꯏꯗꯤ ꯆꯥꯕ꯭ꯔ ꯆꯥꯔꯝꯃꯅꯤ
ꯆꯥꯛ ꯆꯥꯔꯣꯏꯅ ꯇꯧꯕꯅꯦ ꯆꯝꯐꯨꯠ ꯈꯔ ꯑꯃꯨꯛ ꯆꯥꯥꯁꯜꯂꯦ ꯑꯗꯒꯤ ꯆꯥꯛ ꯆꯗꯨꯝ ꯑꯃꯥ ꯈꯥꯕꯩ ꯃꯆꯥ ꯑꯃꯒꯨꯝ ꯆꯥꯁꯤꯂꯒ ꯍꯥ
ꯗꯥꯏꯇꯤꯡ ꯇꯧꯕꯒ ꯃꯥꯟꯍꯜꯂꯦꯕ ꯆꯝꯐꯨꯠ ꯀꯥꯏꯔꯛꯄꯗꯨꯗ ꯅꯣꯛꯅꯤꯡꯉꯦ
ꯆꯝꯐꯨꯠꯇꯣ ꯆꯥꯥꯁꯜꯂꯦꯕꯀꯣ ꯑꯗꯨꯒ ꯑꯩꯅ ꯍꯥꯏꯕꯗꯤꯅꯦ ꯀꯩꯅꯣ ꯇꯧꯗꯦ ꯍꯥꯏꯕ ꯎꯝ ꯀꯩ ꯍꯏꯗꯣꯏꯅꯣ ꯆꯝꯐꯨꯠꯇꯣ ꯈꯔ ꯆꯥꯔꯒ ꯑꯃꯨꯛ ꯆꯥꯛ ꯆꯥꯥꯁꯟꯅꯕꯒꯤ ꯆꯥꯛ ꯈꯥꯕꯩ ꯑꯃꯒ ꯍꯋꯥꯏ ꯊꯣꯡꯕꯒ ꯑꯃꯨꯛ ꯆꯥꯕꯗꯣ
ꯎꯝ
ꯑꯗꯨ ꯆꯥ ꯁꯜꯂꯦꯕ
ꯎꯝ ꯈꯪꯉꯦ ꯍꯥꯏꯗꯤ ꯆꯥꯛ ꯌꯥꯝꯅ ꯆꯥꯗꯕꯤꯗꯤ ꯈꯤꯇꯪ ꯆꯥꯕꯗꯔꯣ ꯅꯪ ꯍꯥꯏꯁꯦ ꯎꯝ ꯈꯣꯢꯃꯥ ꯂꯣꯏꯔ ꯄꯨꯂꯞ ꯆꯥꯔꯗꯕꯅꯤ ꯉꯁꯥꯏꯁꯨ ꯆꯥ ꯍꯥꯏꯔꯛꯑꯣ
ꯐꯨꯠꯇꯤ ꯐꯨꯠꯂꯦꯕꯀꯣ
ꯎꯝ
ꯑꯗ
ꯑꯩꯗꯤꯅꯦ ꯆꯝꯐꯨꯠꯁꯦ ꯃꯥꯏꯔꯦꯟꯅ ꯏꯄꯥꯝ ꯄꯥꯝꯃꯦꯕ ꯑꯗꯨꯒꯅꯦ ꯃꯥꯏꯔꯦꯟ ꯆꯠꯐꯨꯠꯁꯤ ꯈꯪꯕ꯭ꯔꯥ ꯆꯝꯐꯨꯠ ꯇꯧꯕꯗꯒꯤ ꯉꯥꯟꯕꯁꯤꯅ ꯑꯃꯨꯛ ꯍꯦꯟꯅꯁꯨ ꯍꯥꯎꯋꯦꯕ ꯑꯃꯨꯛ
ꯉꯥꯟꯕ ꯅꯠꯇꯦ ꯑꯩꯈꯣꯏꯗꯤ ꯐꯨꯠꯄꯅꯤ
ꯎꯝ ꯐꯨꯠꯄꯁꯨ ꯍꯥꯎꯋꯦꯕꯀꯣ ꯑꯗꯣ ꯉꯥꯟꯕꯅ ꯍꯦꯟꯅ ꯍꯥꯎꯕ ꯍꯦꯜꯂꯦꯕ ꯑꯃ ꯃꯍꯥꯎ ꯑꯥ ꯆꯝꯐꯨꯠꯅ ꯑꯃꯨꯛ ꯃꯍꯤꯗꯁꯨ ꯑꯃ ꯃꯁꯥꯏ ꯃꯍꯥꯎꯗꯣ ꯑꯗꯨꯝ ꯆꯥꯏꯊꯣꯛꯈ꯭ꯔꯤ ꯅꯠꯇ꯭ꯔꯥ ꯑꯗꯨꯝ ꯉꯥꯟꯕꯗꯗꯤ ꯍꯥꯏꯗꯤ ꯃꯥꯏ ꯃꯍꯥꯎꯗꯣ ꯑꯗꯨꯝ ꯃꯅꯨꯡꯗ ꯂꯩꯗꯣꯏ ꯅꯠꯇ꯭ꯔꯥ ꯏꯁꯤꯡ ꯀꯩꯅꯣꯗ ꯐꯨꯠ ꯇꯝꯅꯤꯅ ꯑꯗꯨꯅ ꯍꯥꯎꯕꯗꯣ ꯍꯦꯜꯂꯦꯕ ꯅꯍꯥꯟ ꯅꯍꯥꯟꯕꯨꯗꯤ ꯑꯩꯗꯣ ꯑꯗꯨꯝ ꯆꯤꯅꯤ ꯊꯥꯛꯑꯒ ꯑꯗꯨꯝ ꯇꯧꯔ ꯐꯨꯠꯂꯦ ꯍꯥꯏꯗꯤ ꯃꯍꯤꯗꯣ ꯊꯛꯄꯗꯤ ꯍꯥꯎꯕ ꯑꯗꯨꯕꯨꯗꯤ ꯑꯗꯨꯒꯤ
ꯑꯣꯏꯅꯝꯃꯤꯗꯅ
ꯑꯥ ꯑꯣꯏꯅꯝꯕꯗꯣ ꯑꯗꯨ ꯀꯣꯕꯤ ꯀꯣꯕꯤ ꯀꯣꯕꯤ ꯆꯝꯐꯨꯠꯁꯦ ꯌꯥꯝ ꯍꯩꯅꯗꯦ ꯆꯥꯕꯨꯗꯤ ꯆꯥꯏꯌꯦꯕꯀꯣ
ꯍꯩꯅꯗꯦꯍꯦ
ꯍꯩꯅꯗꯦꯕ ꯌꯥꯝ
ꯑꯗ ꯑꯩꯅ ꯈ꯭ꯋꯥꯢ ꯍꯩꯅꯗꯕ ꯍꯪꯒꯥꯝ ꯆꯝꯐꯨꯠ ꯅꯥꯀꯨꯄꯤ ꯑꯃ
ꯎꯝ ꯑꯧ ꯑꯗꯣ ꯍꯪꯒꯥꯝꯗꯤ ꯀꯩꯝ ꯀꯥꯏ ꯑꯩꯗꯤ ꯍꯪꯒꯥꯝꯗꯤ ꯑꯗꯨꯝ ꯍꯩꯅꯩ ꯍꯥꯏꯗꯤ ꯍꯪꯒꯥꯝ ꯆꯥꯕꯁꯦ ꯌꯥꯝ ꯐꯩ ꯍꯥꯏꯕꯅꯦꯕ ꯍꯪꯒꯥꯝꯒ ꯊꯨꯝꯒ ꯇꯧꯕꯒꯤ ꯈꯨꯍꯥꯎꯗꯤ
ꯑꯗꯣ ꯑꯁ ꯑꯩ ꯑꯃꯨꯛꯇꯪ ꯑꯩ ꯀꯌꯥ ꯀꯌꯥ ꯀꯩꯗꯧꯕ ꯑꯣꯏꯗꯦꯗ
ꯀꯩꯕꯥ
ꯀꯌꯥ ꯀꯩꯗꯧꯕ ꯑꯣꯏꯗꯦꯕ
ꯎꯝ ꯑꯗꯒꯤ ꯍꯪꯒꯥꯝꯗ ꯑꯗꯨꯒꯤ ꯊꯨꯝ ꯇꯧꯔ ꯇꯧꯕꯗꯣ ꯑꯗꯨꯗꯣ ꯑꯣꯛ ꯊꯣꯡꯕꯒ ꯆꯥꯕ ꯈꯨꯨꯍꯥꯎꯗꯤ ꯎꯝ
ꯍꯥꯎꯕꯅꯦ ꯑꯗꯨ ꯍꯧꯖꯤꯛ
ꯑꯣꯀ ꯇꯧꯔꯛꯑꯣꯀꯣ ꯑꯗꯨꯗꯒꯤ ꯍꯥꯏꯗꯤ ꯌꯥꯝꯅ ꯆꯝꯃꯒ ꯀꯩꯅꯣ ꯇꯧꯋꯦꯕ ꯍꯥꯎꯕꯅꯦꯕ ꯌꯥꯝꯅ
ꯍꯥꯥꯎꯐꯕꯣꯜꯒꯤꯗꯑꯒ ꯁꯥꯕꯗꯨ
ꯑꯥ ꯑꯥ ꯍꯥꯞꯕꯒꯤ ꯇꯥꯏꯞꯇ ꯆꯥꯕꯗꯣ ꯑꯗꯨꯃꯥꯏꯅ ꯇꯧꯕꯗ ꯍꯥꯎꯕꯅꯦꯕ
ꯑꯗꯨꯁꯨ ꯍꯥꯎꯕꯅꯦ ꯍꯥꯏꯕ
ꯑꯁ ꯈꯣꯡꯁꯦ ꯑꯃꯠꯇ ꯂꯥꯛꯁꯦ ꯆꯥꯛ ꯊꯣꯡꯕꯒꯤ
ꯀꯣ ꯑꯩꯗꯤ ꯑꯃꯨꯛ ꯁꯥꯏꯅ ꯍꯥꯏꯗꯤ ꯑꯩ ꯂꯧ ꯂꯥꯛꯏ ꯀꯩꯗꯧꯕꯒꯤ ꯑꯩꯅ ꯍꯨꯃꯥꯡ ꯑꯣꯔꯣ ꯇꯥꯕꯗꯣ
ꯎꯝ
ꯑꯁ ꯑꯩꯁꯦ ꯑꯩꯅ ꯈ꯭ꯋꯥꯡ ꯆꯦꯟꯈ꯭ꯔꯤꯁꯤꯀꯣ ꯇꯥꯕ꯭ꯔꯥ ꯑꯩꯅ ꯑꯩ ꯑꯉꯥꯡ ꯑꯉꯥꯡ ꯑꯣꯏꯔꯤꯀꯥꯟꯗ ꯑꯉꯥꯡ ꯑꯣꯏꯔꯤꯀꯥꯟꯗ ꯑꯩꯁꯦ ꯋꯥꯏ ꯑꯗꯨꯝ ꯇꯩꯌꯦꯕ
ꯎꯝ
ꯑꯗꯒꯤ ꯐꯅꯦꯛꯁꯤꯁꯨ ꯑꯗꯨꯝ ꯀ꯭ꯂꯥꯁ ꯁꯚꯦꯟ ꯑꯩꯠ ꯀꯥꯔꯛꯄ ꯑꯩꯠ ꯀꯥꯔꯛꯄꯗꯩꯩ ꯑꯗꯨꯝ ꯏꯅꯝꯃ ꯍꯣꯏꯅ ꯔꯦꯄꯔꯒ ꯑꯗꯨꯝ ꯄꯤꯕꯤꯔꯛꯄꯗꯣ ꯑꯗꯨꯅ ꯑꯗꯨꯝ ꯁꯦꯠꯂꯛꯄꯗꯣ ꯑꯥ ꯈꯋ꯭ꯥ ꯑꯗꯨꯅꯁꯨ ꯈ꯭ꯋꯥꯡ ꯐꯅꯦꯛꯀꯨꯝꯕ ꯁꯦꯠ ꯑ ꯐꯅꯦꯛ ꯁꯦꯠꯄꯁꯦ ꯈ꯭ꯋꯥꯡ ꯌꯥꯝ ꯆꯤꯡꯕꯅꯦꯕ ꯑꯗꯗꯒꯤ ꯋꯥꯏ ꯇꯩꯕꯒꯨꯝꯕꯁꯦ
ꯑꯩꯅ ꯑꯑ ꯑꯩꯅ ꯑꯃꯨꯛꯅꯦ ꯐꯅꯦꯛꯁꯦꯠꯄꯩ ꯊꯕꯛꯁꯦ ꯌꯥꯝ ꯇꯜ ꯂꯦꯕ
ꯎꯝ ꯐꯅꯦꯛ ꯁꯦꯠꯄ ꯑꯗꯗꯒꯤ ꯋꯥꯏ ꯇꯩꯕ ꯋꯥꯏ ꯇꯩꯕ ꯍꯥꯏꯗꯤ ꯑꯥ ꯂꯦꯞꯈꯠꯂꯒ ꯇꯩꯕꯗꯣ ꯅꯠꯇꯦ ꯅꯣꯟꯗꯔꯒ ꯂꯩꯕꯥꯛ ꯋꯥꯏ ꯇꯩꯕꯁꯤꯅꯤ ꯁꯤ ꯐꯤꯒꯔ ꯌꯥꯝ ꯇꯥꯏ ꯍꯥꯏꯕꯅꯦꯕ ꯏꯁ ꯑꯗꯨ ꯍꯥꯏꯔꯒ ꯑꯩꯈꯣꯏ ꯏꯃꯥꯟꯕꯤ ꯑꯃ ꯌꯥꯝ ꯅꯣꯏꯔꯝꯃꯦꯕꯀꯣ
ꯎꯝ
ꯃꯥꯁꯦ ꯃꯣꯏ ꯁꯨꯃꯥꯡꯗꯣ ꯋꯥꯏ ꯑꯗꯨꯝ ꯇꯩꯌꯦꯌꯦ ꯃꯣꯏ ꯁꯨꯃꯥꯡꯗꯣ ꯑꯁꯇꯔ ꯑꯣꯏꯔꯁꯨ ꯃꯥ ꯂꯨꯛꯊꯔ ꯇꯩꯕꯗꯣ ꯑꯗꯨꯃꯥꯏ ꯑꯗꯨꯝ ꯇꯩꯗꯣꯏ ꯀꯪꯇꯔ꯭ꯤꯛ ꯀꯪꯒꯔ꯭ꯤꯕ
ꯋꯥꯏ ꯇꯩꯕꯅ ꯑꯣꯏꯔꯝꯃꯣꯏ ꯍꯦ ꯆꯥꯕꯁꯨ ꯍꯜꯂꯝꯅꯤ
ꯍꯥꯏꯗꯤ ꯆꯥꯛ ꯑꯁ ꯑꯈꯣꯏꯅ ꯀ꯭ꯂꯥꯁ ꯇꯨꯋꯦꯜꯐ ꯀꯥꯔꯤꯀꯥꯟꯗꯕꯨ ꯀꯩ ꯀꯔꯤ ꯀꯔꯤ ꯆꯥꯕꯗꯩꯩ ꯇꯤꯡ ꯇꯧꯗꯣꯔꯤꯌꯦ ꯀ꯭ꯂꯥꯁ ꯇꯨꯋꯦꯜꯞ ꯍꯥꯏꯁꯤꯗꯤ ꯑꯗꯨꯝ ꯀ꯭ꯂꯥꯁ ꯏꯂꯦꯚꯦꯟ ꯇꯨꯋꯦꯜꯞ ꯍꯥꯏꯔꯤꯁꯦ ꯄꯪꯆꯥ ꯆꯥꯕ ꯗꯥꯏꯇꯤꯡꯒꯤ ꯃꯇꯝ ꯅꯠꯇꯦ ꯍꯥꯏꯕ ꯗꯥꯏꯇꯤꯡ ꯀꯥꯏ ꯑꯥ ꯗꯥꯇꯤꯡ ꯀꯥꯏꯗꯨꯗꯤ ꯑꯩꯈꯣꯏꯅ ꯈꯔ ꯒ꯭ꯌꯥꯟ ꯇꯥꯔꯛꯄ ꯀꯦꯕ ꯍꯩꯔꯛꯄ ꯈꯔ ꯆꯥꯎꯈꯠꯂꯛꯑꯀꯥꯟꯗ ꯀꯩꯅꯣ ꯇꯧꯕꯩ ꯋꯥꯅꯤ ꯑꯗꯨꯅ ꯑꯁ ꯑꯗꯣ ꯃꯥꯗꯣ ꯍꯥꯏꯗꯤ ꯃꯌꯥꯤ ꯏꯀꯪ ꯍꯥꯏꯗꯤ ꯑꯩꯈꯣꯏ ꯕꯦꯟꯁ ꯐꯝꯃꯤꯟꯅꯩꯅꯦꯕ
ꯎꯝ
ꯑꯗꯨ ꯃꯌꯥꯡꯗ ꯌꯥꯝ ꯊꯤꯛꯅ ꯀꯪꯉꯦ ꯑꯁꯕꯩ ꯑꯁꯦꯡꯕꯩꯅꯦ ꯋꯥꯏ ꯇꯦꯕꯁꯦꯣꯏ ꯏꯌꯥꯡ ꯀꯪꯕꯅꯤꯃꯛ ꯈ꯭ꯋꯥꯡꯁꯦ ꯌꯥꯝ ꯆꯦꯡꯕꯅꯦꯕ
ꯆꯃꯨ ꯆꯦꯟꯔꯦ
ꯐꯅꯦꯛ ꯁꯠ ꯐꯅꯦꯛ ꯁꯠꯂꯝꯝꯕꯩ ꯈ꯭ꯋꯥꯡ ꯆꯦꯡꯉꯅꯦ
ꯈꯋ꯭ꯥꯡ ꯐꯅꯦꯛ ꯁꯦꯠꯄꯁꯦ ꯈꯋ꯭ꯥꯡ ꯆꯤꯟꯕꯅꯤ ꯑꯗ ꯀꯩꯅꯣꯝꯃ ꯂꯥꯛꯏꯗꯅ ꯍꯥꯏꯗꯤ ꯈ꯭ꯋꯥꯡꯗ ꯀꯩꯅꯣꯝꯃ ꯂꯥꯛꯏꯗꯅ
ꯎꯝ
ꯍꯦꯟꯖꯤꯟꯕꯅꯦꯕ ꯌꯥꯝ
ꯑꯗꯨꯅꯦ ꯑꯗꯨ ꯅꯪ ꯁꯦꯠꯂꯣ ꯑꯗꯣ ꯑꯩꯅꯅꯦ ꯍꯟꯗꯛ ꯃꯔꯛ ꯑꯃ ꯐꯅꯦꯛꯁꯦ ꯁꯦꯠꯇꯕꯤꯗ ꯑꯗꯨꯝ ꯈꯨꯡꯒꯥꯎ ꯁꯦꯠꯂꯦꯕꯀꯣ ꯑꯗꯧꯗꯩꯅꯦ ꯑꯃ ꯈ꯭ꯋꯥꯡꯖꯦ ꯆꯥꯔꯒ ꯑꯥ ꯀꯃꯥꯏ ꯍꯥꯏꯅꯤ ꯑꯃ ꯆꯥꯔꯁꯨ ꯑꯃ ꯅꯍꯟꯈꯩ ꯐꯅꯦꯛ ꯑꯥ ꯍꯣꯏ ꯈꯤꯇꯪ ꯀꯩꯅꯣ ꯇꯧꯗꯣ ꯁꯦꯞ ꯇꯥꯗꯕ ꯇꯥꯛꯑꯦ ꯑꯗꯨꯝ ꯐꯅꯦꯛꯁꯦꯠꯄ ꯍꯧꯔꯕꯅꯤ ꯇꯨꯝꯕꯗ ꯈꯤꯇꯪꯅꯦꯃꯤ ꯑꯩꯅ ꯐꯅꯦꯛ ꯁꯦꯠꯇ꯭ꯔꯤꯁꯦ ꯍꯥꯥ
ꯐꯅꯦꯛ ꯁꯦꯠꯄꯅ ꯐꯕꯅꯦ
ꯎꯝ ꯇꯨꯝꯕ ꯈꯤꯇꯪꯅꯦ ꯑꯩꯅ ꯐꯅꯦꯛ ꯁꯦꯠꯇ꯭ꯔꯤꯖꯦ ꯑꯇꯩꯗꯗꯤ ꯑꯗꯨꯝ ꯐꯅꯦꯛ ꯁꯦꯠꯂꯕꯅꯦꯕ ꯑꯩ ꯔꯦꯄꯔ ꯑꯃꯅꯤ
ꯑꯩꯗꯤ ꯐꯅꯦꯛ ꯁꯦꯠꯅꯤꯡꯗꯦꯗ ꯑꯩ ꯌꯨꯝ ꯂꯩ ꯁꯦꯠꯅꯤꯡꯗꯦ
ꯔꯦꯄꯔ ꯑꯃꯅꯤꯇꯥ ꯂꯩꯒꯦ ꯇꯧꯅꯤ
ꯁꯦꯠꯅꯤꯡꯕ ꯐꯅꯦꯛꯗꯥ ꯍꯥꯏꯕ ꯑꯃ ꯂꯩꯗꯅ
ꯎꯝ ꯑꯩꯗꯤ ꯔꯦꯄꯔꯖꯦ ꯑꯩꯈꯣꯏ ꯀꯩꯅꯣꯅ ꯏꯅꯝꯃ ꯃꯃꯥꯡꯒꯤ ꯏꯅꯃ ꯑꯍꯟꯗꯣ
ꯎꯝ
ꯑꯩꯈꯣꯏꯒꯤ ꯐꯥꯏꯕꯣꯛꯇꯣ ꯐꯩꯕꯣꯛꯀꯤ ꯃꯃꯥꯗꯣ ꯑꯗꯨꯅ ꯑꯥ ꯑꯗꯨꯗꯨꯅ ꯔꯦꯄꯔꯒꯨꯝꯕꯁꯦ ꯑꯗꯨꯝ ꯄꯤꯌꯦꯕꯀꯣ
ꯎꯝ
ꯑꯗꯨꯒ ꯑꯥ ꯑꯅꯤꯔꯛ ꯄꯤꯔꯛꯈ꯭ꯔꯦꯕ ꯑꯗꯨ ꯑꯅꯤꯗꯣ ꯑꯗꯨ ꯑꯅꯤꯗꯨꯅ ꯁꯦꯠꯂꯤꯁꯦ ꯇꯨꯝꯒ꯭ꯔꯦꯗ ꯑꯃ ꯇꯨꯝꯕꯨꯗꯤ ꯇꯨꯝꯒ꯭ꯔꯦ ꯑꯃꯗꯨꯅ ꯉꯔꯥꯡ ꯉꯥꯟ
ꯑꯗꯨ ꯔꯦꯄꯔ ꯐꯔꯗꯤ ꯀꯩꯅꯣ ꯇꯧꯕꯅꯤꯗ ꯏ ꯆꯥꯛ ꯀꯩꯁꯨ ꯌꯥꯝ ꯀꯟꯅ ꯐꯕ ꯑꯣꯏꯗꯕꯅꯤ
ꯎꯝ ꯑꯗꯣ ꯃꯥ ꯃꯣꯏꯗꯨꯗꯤ ꯌꯥꯝ ꯐꯩ ꯍꯥꯏꯗꯤ ꯌꯥꯝ ꯊꯤꯅ ꯀꯨꯏꯅ ꯆꯠꯂꯦꯕ ꯃꯥꯒꯤꯅ ꯑꯩꯅ ꯍꯟꯗꯛ ꯑꯃ ꯔꯤꯄꯔ ꯑꯃ ꯇꯨꯝꯒ꯭ꯔꯦ ꯍꯥꯏꯖꯦ ꯑꯩꯅ ꯇꯨꯏꯁꯟ ꯇꯧꯕ ꯇꯧꯗ꯭ꯔꯤꯀꯥꯟꯗ ꯑꯩꯅ ꯇꯨ ꯊꯥꯎꯖꯟ ꯇ꯭ꯋꯦꯟꯇꯤ ꯇ꯭ꯋꯦꯟꯇꯤ ꯁ꯭ꯋꯥꯏꯗꯩ ꯑꯣꯏꯔꯝꯒꯅꯤ ꯄꯤꯔꯛꯏꯗꯣ ꯇ꯭ꯋꯦꯟꯇꯤ ꯋꯥꯟ ꯂꯥ ꯅꯠꯇꯦ ꯇ꯭ꯋꯦꯟꯇꯤ ꯑꯣꯏꯝꯗꯧ ꯃꯥꯜꯜꯂꯤ ꯅꯥꯏꯟꯇꯤꯟ ꯇ꯭ꯋꯦꯟꯇꯤ ꯑꯗꯨꯗꯥꯏꯗ ꯑꯣꯏꯔꯝꯒꯅꯤ ꯑꯩ ꯇ꯭ꯋꯁꯟ ꯇꯧꯕ ꯍꯧꯗꯔꯤꯀꯥꯟꯗꯒꯤ ꯂꯩꯔꯛꯄ ꯐꯅꯦꯛꯅꯦꯕ ꯑꯗꯨꯝ ꯁꯦꯠꯂꯦꯕ ꯑꯩ
ꯎꯝ
ꯉꯔꯥꯡ ꯉꯍꯟꯊꯅꯤ ꯌꯦꯡꯉꯣ ꯍꯥꯏꯗꯤ ꯃꯣꯏꯒꯤꯗꯣ ꯀꯇꯟ ꯑꯣꯏꯔꯒ ꯌꯥꯝꯅꯖꯨ ꯊꯥꯏꯑꯕꯀꯣ ꯃꯣꯏꯒꯤ ꯃꯣꯏ ꯃꯅꯥꯎꯄꯥꯅ ꯑꯥ ꯀꯩꯅꯣ ꯇꯧꯕ ꯍꯥꯏꯗꯤ ꯃꯣꯏ ꯃꯃꯥ ꯃꯄꯥꯗꯣ ꯄꯣꯠ ꯆꯩ ꯌꯣꯟꯕꯒꯤ ꯊꯥꯂꯦꯟꯒꯨꯝꯕ ꯑꯗꯨꯗꯒꯤ ꯆꯤꯅ ꯆꯤꯅꯥꯒꯨꯝꯕ ꯑꯗꯨꯒꯨꯝꯕ ꯌꯥꯝ ꯆꯠꯄꯅꯦꯕ
ꯎꯝ
ꯑꯥ ꯑꯗꯨꯗꯒꯤ ꯄꯣꯔꯛꯄꯗ ꯃꯥꯒꯤ ꯔꯤꯄꯔ ꯑꯗꯨꯝ ꯌꯥꯎꯔꯛꯄꯅꯦꯕ ꯈꯪꯕ꯭ꯔꯥ ꯑꯗꯨꯗꯒꯤ ꯑꯗꯨꯗꯒꯤ ꯃꯥ ꯑꯩꯉꯣꯟ ꯄꯤꯔꯛꯄꯅꯦꯕ
ꯑꯗꯨ ꯔꯦꯄꯔꯗꯣ ꯀꯥꯂꯦꯟꯗꯥꯗꯤ ꯌꯥꯝ ꯅꯨꯡꯉꯥꯏꯔꯦ
ꯑꯧ ꯅꯨꯡꯉꯥꯏ ꯍꯥꯏꯕ ꯑꯗꯨꯅ ꯃꯥꯏ ꯔꯦꯄꯔꯗꯣ ꯍꯥꯏꯗꯤ ꯊꯥꯔꯖꯨ ꯑ ꯊꯥꯔꯖꯨ ꯑꯗꯨꯝ ꯏꯪꯉꯦ ꯍꯥꯏꯕ ꯑꯗꯨ
ꯑꯩꯖꯨ ꯑꯃꯕꯨꯗꯤ ꯅꯍꯥꯟ ꯑꯩꯈꯣꯏꯅ ꯃꯥꯏ ꯍꯣꯏꯅ ꯄꯨꯔꯛꯄꯗ ꯑꯗꯨꯝ ꯏꯪꯉꯤꯗ ꯑꯗꯨ ꯏꯪꯕ ꯍꯥꯏꯁꯤꯗꯤ ꯔꯦꯄꯥꯗꯔ ꯑꯗꯨꯝ ꯁꯤꯠꯇꯦꯝꯃꯦ ꯑꯩꯗꯤ ꯏꯔꯨꯖꯔꯝꯗꯥꯏꯒꯨꯝꯕ ꯈꯛꯇꯥ
ꯎꯝ ꯑꯗꯒꯤ ꯑꯁ꯭ꯋꯥꯥꯏꯗꯒꯤ ꯀꯩꯊꯦꯜꯗꯒꯤꯒ ꯂꯩꯕꯗꯨꯗꯤ ꯑꯥ ꯊꯨꯅ ꯕ꯭ꯔꯠꯅ ꯁꯦꯒꯥꯏꯒꯅꯤ ꯑꯗꯨꯝ ꯄꯥꯔꯒ
ꯑꯗꯨꯅ ꯕꯔꯅ ꯁꯦꯒꯥꯏꯕ
ꯎꯝ ꯑꯁ ꯑꯗꯨꯅꯤ ꯑꯁꯦꯡꯕ ꯈꯨꯀꯨꯏꯗꯤ ꯌꯦꯡꯉꯨ ꯀꯌꯥꯝ ꯀꯨꯏꯅꯣ ꯎꯝ ꯑꯩꯅ ꯇꯨꯏꯁꯟ ꯇꯧꯗ꯭ꯔꯤꯀꯥꯟꯗꯒꯤꯅꯦ ꯍꯥꯏꯕ ꯄꯤꯔꯛꯏꯗꯣ ꯑꯗꯨ ꯁꯦꯠꯂꯤꯅꯦ ꯑꯩꯖꯨ ꯑꯗꯨꯝ ꯀꯥꯂꯦꯟ ꯈꯨꯗꯤꯡ ꯑꯗꯨꯝ ꯑꯗꯨꯝ ꯁꯦꯠꯂꯕꯅꯤ ꯉꯔꯥꯡ ꯅꯍꯥꯟ ꯉꯔꯥꯡ ꯅꯍꯥꯟꯒꯤ ꯏꯔꯨꯖꯕꯗ ꯄꯜꯂ ꯁꯦꯒꯥꯏꯒꯤ ꯋꯥꯟ ꯑꯗꯨꯁꯨ ꯀꯩꯅꯣ ꯈꯤꯇꯪꯅꯦ ꯃꯄꯥꯟ ꯃꯆꯦꯠ ꯑꯃꯇꯪꯅꯦ ꯄꯜꯜꯂꯤꯦ ꯁꯦꯒꯥꯏꯁꯦ ꯑꯇꯩꯗꯤ ꯀꯩꯝ ꯇꯧꯗ꯭ꯔꯤꯕ ꯐꯤꯗꯣ ꯃꯆꯨꯕꯨꯗꯤ ꯁꯤꯊꯔꯦꯕ ꯍꯈꯣꯏ ꯏꯔꯨꯖꯕꯒ ꯁꯨꯝ ꯇꯨꯝꯅꯔꯕꯒꯤ
ꯏꯔꯨꯖꯕꯩ ꯇꯨꯝꯕꯁꯦ ꯑꯗꯨꯝ ꯃꯟꯊꯔꯛꯄꯅꯦ ꯄꯣꯠꯇꯨ ꯆꯣꯠꯂ ꯆꯣꯠꯂ ꯐꯧꯕꯗꯣ ꯍꯟꯊꯔꯛꯄꯅꯦꯕ
ꯑꯧ ꯑꯗꯨ ꯑꯗꯨ ꯏꯔꯨꯖꯕꯒꯤ ꯁꯨꯝ ꯐꯧꯕꯗꯣ ꯑꯗꯨꯒꯤ ꯃꯟꯊꯈꯔꯤꯅ ꯍꯥꯏꯕ ꯅꯠꯇ꯭ꯔꯗꯤ ꯃꯟꯗ ꯑꯔꯝ ꯑꯣꯏꯗꯕꯅꯤ